ꯇꯥꯕ꯭ꯔꯣ ꯑꯩꯒꯤ ꯃꯤꯡ ꯀꯥꯎꯒꯅꯨ
ꯑꯗꯒꯤ ꯑꯣ ꯀꯔꯤ ꯊꯕꯛ ꯇꯧꯕ꯭ꯔꯥ
ꯇꯕꯥꯥꯛ ꯀꯗꯤꯠꯇ ꯍꯗꯦꯗ ꯆꯥꯛ ꯆꯔꯒ ꯍꯤꯞꯄꯔꯒꯂꯌꯦ
ꯑꯥ
ꯅꯪꯗꯤ ꯆꯥꯛ ꯆꯥꯈ꯭ꯔꯕ꯭ꯔꯣ ꯍꯣꯏ
ꯆꯥꯛ ꯆꯥꯈ꯭ꯔꯦ
ꯎꯝ
ꯑꯩ ꯉ ꯃꯁꯤ ꯊꯕꯛ ꯌꯥꯝ ꯆꯤꯟꯕ
ꯀꯔꯤꯊꯄꯥ
ꯏꯅ ꯎꯄꯥꯗꯣ
ꯑꯝ
ꯃꯥ ꯑꯃꯨꯛ ꯃꯐꯝꯗ ꯍꯟꯒꯅꯕꯗꯣ ꯍꯌꯦꯡ ꯍꯟꯒꯅꯦꯕ
ꯎꯝ
ꯑꯗꯨꯒꯤ ꯄꯣꯠꯆ ꯆꯩ ꯃꯌꯥꯝ ꯃꯌꯥꯝ ꯂꯧꯕ
ꯑꯥ
ꯑꯗꯨꯣ ꯄꯦꯛꯀꯤꯡ ꯇꯧꯕꯒꯨꯝꯝꯕꯅ ꯃꯊꯟꯇ ꯇꯧꯕ ꯍꯩꯅꯅꯕꯒꯤ ꯑꯩ ꯀꯣꯜ ꯇꯧꯔꯒ ꯑꯗꯨꯝ ꯃꯉꯣꯟꯗ ꯍꯥꯏꯕ
ꯑꯣ ꯃꯥ ꯀꯥꯏꯗ ꯂꯩꯕ꯭ꯔꯥ ꯁꯤꯂꯣꯡ
ꯎꯝ ꯄꯨꯅꯦꯗ ꯂꯥꯛꯕ ꯍꯧꯖꯤꯛꯇꯤ ꯏꯝꯐꯥꯜ ꯂꯩ
ꯑꯣ ꯊꯤꯟꯕ ꯆꯠꯇꯣꯏꯔꯥ ꯑꯗꯨꯗꯤ ꯍꯌꯦꯡꯅꯪ
ꯍꯥꯥ
ꯊꯤꯟꯕ ꯆꯠꯇꯣꯏꯔꯕ ꯍꯌꯦꯡ ꯅꯪ ꯑꯗꯨꯗꯤ
ꯑꯩ ꯊꯤꯟꯕ ꯆꯠꯅꯣꯏ ꯠꯅꯤꯡ ꯅꯪꯉꯗꯤ ꯆꯠꯀꯅꯤ ꯐ꯭ꯔꯤ ꯇꯥꯏꯝ ꯂꯩꯔꯗꯤ ꯆꯠꯅꯤꯡꯉꯥꯏ ꯃꯥꯟꯗꯦ ꯑꯗꯨꯕꯨꯣ
ꯀ꯭ꯂꯥꯁꯠꯇ ꯋꯥꯉꯁꯦ
ꯃꯥ ꯆꯠꯂꯦꯦ ꯂꯣꯏꯈ꯭ꯔꯦ ꯑꯩꯈꯣꯏ ꯀ꯭ꯂꯥꯁ ꯉꯁꯤꯅ ꯂꯥꯁ ꯗꯦ ꯃꯥꯜꯂꯦ
ꯑꯣ
ꯅꯈꯣꯏ ꯉꯔꯥꯡ ꯅꯨꯡꯉꯥꯏꯕ꯭ꯔꯥ
ꯑꯗꯨꯝ ꯍꯣꯏ ꯑꯁ ꯑꯩꯈꯣꯏ ꯑꯩꯈꯣꯏꯗꯣ ꯆꯥꯛ ꯂꯥꯝꯅ ꯆꯠꯄꯅꯤꯅ ꯁꯥꯟꯅꯅꯤꯡꯕ ꯑꯩꯈꯣꯏꯒꯤ ꯋꯥꯈꯜꯗꯣ ꯊꯣꯛꯇꯦꯗ ꯃꯔꯥꯡ ꯉꯔꯥꯡꯗꯣ
ꯀꯔꯤ ꯑꯆꯥꯄꯣꯠ ꯌꯣꯃ ꯆꯥꯔꯒ ꯆꯠꯄ ꯌꯥꯗ꯭ꯔꯣ
ꯑꯁꯤ ꯃꯣꯏꯁꯨ ꯔꯤꯐ꯭ꯔꯦꯁꯃꯦꯟꯨ ꯒꯨꯝꯃꯗꯤ ꯄꯨꯔꯤ ꯄꯨꯔꯦ ꯑꯗꯨ ꯑꯣꯏꯔꯁꯨꯣ ꯑꯁꯟ ꯇꯗ ꯀꯨꯏꯅ ꯂꯩꯃꯟꯕꯒꯤ ꯀꯔꯤꯅꯣ ꯏꯅꯔꯖꯤ ꯂꯩꯇꯦꯗ ꯇꯨꯝꯁꯨ ꯇꯨꯝꯅꯤꯡꯕ
ꯍꯣꯏ
ꯑꯁ ꯑꯩꯅ ꯈ꯭ꯋꯥꯏꯗꯒꯤ ꯇꯟꯕꯁꯦ ꯏꯐꯥꯟꯗ ꯆꯠꯀꯗꯕꯗꯣ
ꯑꯁ ꯈꯪꯍꯧꯔꯣꯏꯗ ꯅꯪ ꯑꯗꯨꯝ ꯅꯃꯥꯟꯕꯤꯁꯤꯡꯒꯨꯝꯕ ꯗꯤ꯭ꯌꯎꯒꯨꯝꯕ ꯕꯖꯥꯔ ꯆꯠꯀꯅꯤ ꯍꯥꯏꯔꯗꯤ
ꯃꯣꯏꯕꯨꯗꯤ ꯏꯁ ꯊꯕꯥꯛ ꯊꯕꯥꯛ ꯑ ꯊꯕꯥꯛ ꯂꯥꯏꯕꯁꯤꯡꯗꯤ ꯑꯗꯨꯝ ꯉꯥꯏꯕ ꯌꯥꯝ ꯇꯟꯒꯅꯤ
ꯆꯠꯃꯤꯟꯅꯁꯦ ꯍꯥ ꯍꯣꯏ ꯉꯥꯏꯕꯗꯨꯗꯤ ꯏꯊꯟꯗ ꯉꯥꯏꯔꯁꯨ ꯀꯨꯝꯕꯖꯥꯔ ꯀꯨꯝꯕꯗꯨꯗꯤ ꯄꯨꯂꯞ ꯄꯨꯂꯞ
ꯑꯁ ꯕꯖꯥꯔ ꯕꯖꯥꯔ ꯀꯨꯝꯕꯕꯁꯤꯗꯤ ꯀꯥꯏꯗꯦꯗ ꯗꯦꯟ ꯇꯥꯎꯗ ꯉꯥꯏꯕꯗꯨꯅꯦ ꯑꯩꯅ ꯈ꯭ꯋꯥꯏꯗꯒꯤ ꯇꯟꯕꯗꯣ ꯕꯖꯥꯔ ꯆꯠꯅꯤꯡꯉꯥꯏꯗꯤ ꯈꯔ ꯉꯟꯅ ꯄꯨꯔ ꯉꯟꯅ ꯆꯠꯅꯤꯡꯉꯥꯏ ꯇꯥꯎꯒꯦ
ꯅꯪ ꯂꯥꯛꯀꯦ ꯍꯥꯏꯔꯗꯤꯀꯣ
ꯎꯝ
ꯑꯗꯨꯝ ꯗꯥꯏꯔꯦꯛ ꯂꯥꯛꯑꯣꯕ ꯀꯣꯜꯗꯨ ꯀꯟꯐꯥꯔꯝ ꯇꯧꯔꯒ ꯁꯥꯔꯗ ꯑꯗꯨꯝ ꯇꯧꯔꯒ ꯂꯥꯛꯑꯣ ꯑꯗꯨ ꯅꯠꯇ꯭ꯔꯗꯤ ꯅꯪ ꯃꯇꯝ ꯌꯥꯝ ꯃꯥꯡꯒꯅꯤ
ꯑꯣ ꯈꯔ ꯉꯟꯅ ꯅꯥꯏꯟ ꯊꯥꯔꯇꯤꯒꯨꯝꯕꯗꯣ ꯂꯥꯛꯄꯗꯤ ꯑꯗꯨꯝ ꯉꯟꯕꯅꯤꯅ ꯌꯦꯡꯕ ꯐꯪꯉꯦꯕ ꯑꯗꯣ ꯃꯔꯛ ꯃꯔꯛꯇꯤ ꯕꯣꯔꯣꯒꯨꯝꯕꯗ ꯑꯗꯨꯝ ꯂꯥꯛꯏꯅ ꯃꯥꯗꯣ
ꯍꯣꯏ ꯅꯪꯒꯤꯗꯣ ꯃꯈꯥꯒꯤꯗꯣ ꯈꯔ ꯃꯥꯟꯅꯔꯗꯤ ꯂꯧꯊꯣꯛꯈ꯭ꯔꯣ
ꯑꯩꯁꯨ ꯑꯗꯨꯃꯥꯏꯅ ꯈꯟꯕꯅꯦ ꯄꯩꯁꯥ ꯄꯥꯏꯕ ꯃꯇꯝꯗ ꯑꯗꯨꯝ ꯐꯖꯅ ꯁꯦꯝꯕꯁꯨ ꯌꯥꯏꯌꯦꯕ
ꯍꯣꯏ ꯑꯩꯁꯤꯅꯦ ꯀꯣꯟꯅ ꯄꯩꯁ ꯁꯥ ꯂꯩꯔꯗꯤ ꯈꯔ ꯇꯥꯡꯕꯀꯣ ꯑꯗꯨ ꯈꯔ ꯍꯣꯏ ꯈꯔ ꯇꯥꯡꯉꯒ ꯅꯥꯁꯨ ꯅꯥꯗꯕ ꯂꯩ ꯍꯥꯏꯌꯦ
ꯑꯣ
ꯑꯗꯨꯅ ꯍꯥꯏ ꯑꯗꯨꯕꯨ ꯈꯔ ꯅꯨꯡꯉꯥꯏꯕꯀꯣ ꯑꯩ ꯔꯤꯇꯦꯟꯅ ꯉꯔꯥꯡ ꯍꯥꯎꯄꯗꯣ ꯑ ꯅꯥꯕꯗꯣ ꯅꯥꯕꯗꯣ
ꯑꯣ
ꯖꯤꯛ ꯍꯥꯞꯂꯤꯗꯨꯒ ꯆꯞ ꯃꯥꯟꯅꯩ
ꯑꯣ
ꯐꯖꯅ ꯁꯦꯝꯅꯕꯒꯤꯔꯥ ꯈꯪꯗꯦ ꯅꯥꯃꯜꯂꯤ
ꯅꯍꯥꯟ ꯅꯞꯄ ꯍꯥꯞꯄꯗꯨꯗꯤ ꯅꯥꯗꯕ꯭ꯔꯥ
ꯊꯛꯏ ꯌꯥꯝ ꯅꯥꯏ
ꯑꯣ ꯆꯞ ꯃꯥꯟꯅꯗꯕꯒꯤꯔꯀꯣ ꯑꯗꯣ
ꯎꯝ ꯆꯞ ꯃꯥꯟꯅꯕꯗꯤ ꯃꯥꯜꯂꯤ ꯈꯪꯗꯦ ꯃꯥ ꯈꯔ ꯁꯦꯝꯃ ꯃꯇꯝꯅꯀꯣ
ꯑꯣ
ꯈꯔ ꯇꯥꯏꯠ ꯇꯧꯕꯒꯤ ꯑꯣꯏꯔꯝꯕ ꯌꯥꯏ ꯆ ꯈꯔ ꯆꯥꯟꯅꯗꯕꯗꯣ
ꯑ
ꯑꯗꯨꯒ ꯄꯨꯡ ꯑꯃ ꯑꯅꯤꯒꯨꯝꯕ ꯍꯥꯞꯇ꯭ꯔꯗꯤꯀꯣ ꯂꯧꯊꯣꯛꯔꯒ ꯑꯃꯨꯛ ꯊꯝꯕ ꯃꯇꯝꯗꯁꯨ ꯌꯥꯝꯅ ꯅꯥꯏ
ꯑꯣ
ꯑꯜ
ꯕꯔꯣ
ꯅꯪꯒꯤ ꯃꯔꯨꯞꯇꯤ
ꯂꯩꯑꯌꯦ
ꯀ꯭ꯂꯥꯁ ꯂꯩꯇꯕ꯭ꯔꯥ
ꯉꯁꯤꯕꯤ ꯂꯥꯏꯇ ꯍ ꯑ ꯍꯞꯇꯥꯅꯦ ꯍꯥꯞꯇꯥ ꯑꯗ ꯂꯩꯑꯕ ꯈꯪꯗꯦ ꯍꯧꯖꯤꯛꯛꯇꯀꯤ ꯁꯕꯗꯤ ꯑꯃꯨꯛ ꯁꯥꯟꯅꯒꯅꯤ ꯍꯥꯏꯕꯒꯨꯝ ꯇꯧꯋꯦ
ꯎꯝ ꯄꯩꯁꯥ ꯂꯩꯕꯅꯤꯅ ꯅꯣꯏꯗꯤ ꯑꯗꯨꯝ
ꯅꯣꯏ ꯅꯣꯏꯗꯤ ꯑꯗꯨꯝ ꯐ꯭ꯔꯤꯗ ꯁꯥꯟꯅꯩꯗ ꯍꯣꯏꯕꯨꯗꯤ ꯃꯣꯏ ꯆꯔꯆꯀꯤ ꯑꯣꯏꯕꯅꯤꯅ
ꯍꯣꯏ ꯃꯣꯏꯒꯤ ꯒ꯭ꯔꯨꯞꯇꯤ ꯄꯩꯁꯥ ꯂꯩꯕꯅꯤꯅ ꯍꯥꯏꯕ ꯅꯪꯗꯤ ꯂꯥꯏꯇꯦ ꯎ
ꯑꯗꯨ ꯑꯣꯏꯔꯁꯨ ꯃꯣꯏꯗꯣ ꯑꯁꯤ ꯌꯨꯠꯁꯤꯡꯗꯣ ꯄꯩꯁꯥꯕꯨ ꯋꯥꯕꯨꯁꯨ ꯅꯠꯇꯕ ꯌꯨꯠꯁꯤꯡꯗꯣ ꯌꯥꯝ ꯄꯨꯟꯍꯟꯅꯤꯡꯕꯒꯤ ꯑꯣꯏ ꯝꯅꯤ ꯃꯄꯥꯟꯒꯤ ꯌꯣꯠꯁꯤꯡ ꯁꯤꯗ ꯌꯥꯝ ꯂꯩꯌꯦꯅ ꯑꯗꯣ ꯆꯥꯔꯆꯀꯤ ꯊꯕꯛꯀꯨꯝꯕ ꯀꯔꯤꯒꯤꯅꯣ ꯄ꯭ꯔꯣꯒ꯭ꯔꯥꯝꯒꯨꯝꯕ ꯂꯩꯥꯏꯔꯗꯤ ꯄꯥꯛꯄ ꯂꯥꯛ ꯐꯠꯇꯕ ꯆꯥꯔꯖꯕꯨꯨꯗꯤ ꯌꯥꯝ ꯀꯥꯕ ꯑꯗꯨꯒꯤ ꯂꯋꯥꯏ ꯑꯁꯤ ꯁꯤꯗꯒꯤ ꯄꯨꯟꯅꯤꯡꯉꯥꯏ ꯇꯥꯎꯕ ꯃꯥꯜꯂꯦ ꯃꯣꯏꯒꯤ ꯑꯥꯏꯗꯤꯌꯥꯗꯣ
ꯔꯗꯤ ꯌꯥꯝ ꯀꯥꯕ ꯍꯥꯏꯕꯗꯤ ꯑꯣ ꯆꯔꯗꯤ ꯀꯥꯔꯒ ꯊꯕꯛ ꯑꯇꯣꯞꯄꯗꯤ ꯁꯨꯗꯕ
ꯀꯔꯤꯅꯣ ꯌꯣꯠꯦ ꯂꯥꯏꯔꯗꯤ ꯑꯗꯨꯝ ꯂꯥꯛꯇꯦꯅ ꯌ ꯕꯤꯅꯦꯁ ꯃꯤꯇꯤꯡ ꯂꯑ ꯑ ꯌꯨꯠ ꯂꯑꯦ ꯍꯥꯏꯔꯗꯤ ꯑꯩꯈꯣꯏꯗꯤ ꯑꯗꯨꯝ ꯑꯁꯤꯗ ꯃꯤꯡ ꯆꯟꯗꯕꯅꯤꯅ ꯂꯥꯛꯇꯦꯕ ꯑꯗꯨꯒꯤ ꯃꯣꯏ ꯑꯁꯇꯔ ꯈꯣꯏꯗꯗꯤ ꯃꯤꯡ ꯆꯟꯗ꯭ꯔꯁꯨ ꯑꯗꯨꯝ ꯂꯥꯛꯍꯟꯅꯤꯡꯕꯗꯣ ꯑꯗꯨꯒꯤ ꯃꯣꯏꯒꯤ ꯄ꯭ꯂꯥꯟ ꯂꯥꯏꯕ ꯃꯥꯜꯂꯦ ꯑꯗꯨꯒꯤ ꯐꯟ ꯔꯥꯏꯁꯀꯨꯝꯕ ꯂꯩꯕ ꯃꯥꯜꯂꯦ ꯃꯣꯏꯗꯣ ꯕ꯭ꯂꯦꯡꯀꯦꯠ ꯁꯨꯕꯒꯤ ꯂꯦꯡꯀꯦꯠ ꯁꯨꯕ ꯅꯨꯃꯤꯠꯇ ꯂꯥꯛꯑꯣꯀꯣꯅ ꯍꯥꯏꯕꯅꯦ ꯉꯔꯥꯡꯗꯣ
ꯎ ꯀꯩꯗꯧꯉꯩ ꯁꯨꯒꯅꯤ ꯍꯥꯏꯕ꯭ꯔꯥ
ꯈꯪꯗꯦ ꯇꯕꯗꯨꯕꯨꯗꯤ ꯂꯥꯏꯕ ꯃꯥꯜꯂꯦꯅ ꯈꯟꯕ ꯍꯥꯏꯗꯤ ꯃꯣꯏ ꯑꯗꯨꯃꯥꯏꯅ ꯍꯥꯏꯕꯗꯣ ꯇꯥꯏꯌꯦꯕ
ꯑꯣ ꯑꯩꯈꯣꯏ ꯀꯣꯟꯅ ꯑꯃꯨꯛ ꯁ ꯅꯥꯔꯒ ꯃꯤꯒꯨꯝꯕ ꯁꯨꯗ꯭ꯔꯗꯤ ꯍꯥꯏꯔꯛꯑꯣꯈꯣ ꯑꯩꯉꯣꯟꯗꯁꯨ
ꯉꯔꯥꯡꯗꯨꯁꯨ ꯌꯥ ꯑꯁ ꯑꯗꯨ ꯑꯣꯏꯔꯁꯨ ꯊꯦꯡꯃꯟꯗꯅ ꯉꯔꯥꯡꯁꯨ
ꯉꯔꯥꯡꯗꯤ ꯑꯩ ꯏꯔꯨꯕ ꯍꯦꯛ ꯂꯣꯏꯕꯒ ꯅꯪ ꯍꯥꯏꯔꯛꯄꯗꯣ
ꯎꯝ ꯑꯩꯈꯣꯏ ꯆꯥꯛ ꯆꯥꯕꯗꯣ ꯇꯦꯟꯗ ꯆꯥꯈ꯭ꯔꯦꯕ ꯑꯩꯈꯣꯏ ꯆꯥꯛ ꯆꯥꯕꯗꯣ ꯉꯔꯥꯡ
ꯍꯣꯏ
ꯕꯣ ꯁꯅꯥꯕꯥꯎꯍꯥꯎ ꯈ꯭ꯔꯕ ꯃꯥꯜꯂꯦ ꯑꯩꯈꯣꯏ ꯆꯥꯛ ꯆꯥꯕ ꯃꯇꯝꯗ
ꯑꯂꯒ ꯏꯗꯨ ꯑ ꯀꯀ꯭ꯔꯤꯅꯣ ꯆꯥꯛꯀꯨꯝꯕ ꯊꯣꯡꯉꯒ ꯑꯗꯨꯝ ꯇꯧꯕꯕꯒꯤ
ꯌꯥꯝ ꯊꯦꯡꯃꯟꯕꯗꯤ ꯌꯥꯗꯕ ꯀꯣ ꯑꯩꯅ ꯑꯃꯨꯛ ꯆꯠꯄ ꯅꯨꯡꯉꯥꯏꯗꯕꯗꯤ ꯍꯣꯏ ꯑꯣ ꯑꯩ ꯀꯩꯅꯣ ꯍꯣꯡꯉꯗꯤꯀꯣ ꯈꯔ ꯅꯨꯡꯉꯥꯏꯅꯤ ꯑꯩꯒꯤ ꯌꯨꯝ ꯍꯣꯡꯉꯗꯤ ꯑꯍꯣꯏ
ꯍ ꯀꯅꯤ ꯅꯪ ꯊꯥ ꯑꯃꯗꯤ ꯂꯩꯒꯦꯔꯥ ꯑꯦ ꯅꯠꯇꯦ ꯃꯣꯏ ꯑꯗꯨ ꯑꯍꯣꯏ ꯈꯪꯉꯦ ꯑꯩ ꯍꯧꯖꯤꯛꯃꯛ ꯅꯤꯡꯁꯤꯡꯈ꯭ꯔꯦ ꯍꯥꯏꯗ꯭ꯔꯁꯨ ꯌꯥꯔꯦ ꯋꯥꯀꯤꯡ ꯆꯠꯀꯦꯔꯣ
ꯑꯁꯤꯔꯥ
ꯎꯝ
ꯑ ꯀ ꯆꯜꯔꯣ
ꯑꯗꯣ ꯅꯪ ꯆꯦꯛꯀꯣꯟꯗ ꯂꯩꯈ꯭ꯔꯗꯤ ꯋꯥꯛꯀꯤꯡ ꯆꯠꯄꯗꯣ ꯌꯥꯝ ꯈꯔ ꯋꯥꯅꯤꯅ
ꯋꯥꯔꯣꯏꯗ ꯀꯪꯂꯥ ꯌꯥꯝꯅ ꯑꯩꯗꯨꯗꯤ
ꯅꯛꯄ꯭ꯔꯥꯅꯦ ꯌꯥꯝꯅ
ꯌꯥꯝ ꯅꯥꯛꯑꯦ ꯅꯣꯡꯄꯣꯛ ꯇꯣꯔꯕꯥꯟ ꯃꯊꯛꯇꯅꯤꯅ ꯆꯤꯀꯣꯟꯗꯤ
ꯑꯣ
ꯑꯗꯣ ꯑꯩꯈꯣꯏ ꯑꯩ ꯂꯩꯒꯗꯕ ꯃꯐꯝꯗꯣ ꯑꯗꯨꯕꯨꯅꯤ ꯍꯦꯛ ꯅꯥꯀꯟꯗꯀꯣ ꯒ꯭ꯔꯥꯎꯟ ꯒ꯭ꯔꯥꯎꯟꯁꯨ ꯂꯩ
ꯑ
ꯑꯗꯨꯗꯨꯁꯨ ꯆꯦꯟꯕ ꯌꯥꯏ ꯀꯪꯂꯥ ꯌꯥꯎꯅꯤꯡꯗ꯭ꯔꯗꯤ
ꯑꯣ
ꯑꯗꯨ ꯀꯪꯂꯥ ꯆꯠꯅꯤꯡꯉꯗꯤ ꯀꯪꯂꯥꯁꯨ ꯆꯠꯄ ꯌꯥꯏꯌꯦ ꯒ꯭ꯔꯥꯎꯟꯁꯨ ꯂꯩꯌꯦ ꯑꯗꯨꯒꯤ ꯍꯜꯂꯒ ꯑꯩ ꯂꯩꯕꯅꯦ ꯚꯥꯏ ꯑ ꯍꯣꯏ ꯑꯗꯨ ꯅꯠꯇ꯭ꯔꯗꯤ ꯑꯩꯁꯨꯣ ꯇꯦ
ꯑꯣ
ꯕꯤ ꯀꯣꯜ ꯇꯧꯔꯛꯇ꯭ꯔꯣ ꯃꯥꯏꯅꯤꯗ‌ꯦ
ꯍꯥꯥ
ꯕꯤ ꯅꯣꯏ ꯑꯅꯤꯗꯤ ꯀꯣꯜ ꯇꯧꯔꯛꯇ꯭ꯔꯣ
ꯕꯤꯗꯤ ꯊꯕꯛ ꯆꯠꯂꯤꯌꯦ ꯍꯥꯏꯌꯦ ꯃꯥ ꯕꯖꯥꯔꯗ ꯃꯅꯥꯎ ꯅꯨꯄꯥꯒ
ꯑꯣ ꯑꯣ ꯅꯪ ꯅꯪ ꯅꯃꯥꯟꯅꯕꯤꯁꯦ ꯊꯕꯛ ꯆꯤꯟꯗꯤ ꯆꯤꯟꯕ ꯃꯥꯜꯂꯦꯍꯦ
ꯑꯁ ꯆꯤꯟꯗꯦꯗ ꯅꯪꯅ ꯍꯦꯟꯅ ꯆꯤꯜꯂꯦ
ꯍꯝ ꯑꯩꯗꯤ ꯊꯕꯛ ꯆꯤꯟꯕ꯭ꯔꯅꯦ ꯑꯩ ꯀꯗꯥꯏꯗ ꯊꯕꯛ ꯆꯤꯟꯕ꯭ꯔꯣ ꯍꯥꯎ ꯅꯅꯥꯎ ꯅꯨꯄꯥꯒ ꯂꯩꯏ ꯃꯤꯟꯅ ꯈꯝꯅ‌ꯦ ꯅꯅꯎ ꯅꯨꯄꯥꯗꯣ ꯍꯣꯁꯇ‌ꯦꯜꯗ ꯊꯝꯒꯦꯔꯥ ꯑꯗꯨꯒꯨꯝꯕ ꯍꯥꯏꯗꯤ ꯍꯥꯏꯕ ꯃꯥꯜꯂꯦ ꯍꯧꯖꯤꯛ ꯍꫭꯁꯇ‌ꯦꯜꯒꯤ ꯊꯣꯛꯇꯕꯅꯤꯅ ꯀꯣꯂꯦꯁꯨ ꯀꯥꯕ ꯍꯧꯗ꯭ꯔꯤꯌꯦꯅ ꯑꯗꯨꯏꯒꯤ ꯃꯣꯏ ꯑꯅꯤ ꯂꯩꯕ ꯃꯥꯜꯂꯦ ꯉꯍꯥꯛ
ꯑꯣ ꯑꯣ ꯐꯤꯖꯤꯀꯦꯜꯒꯤ ꯐꯝꯄꯔꯟ ꯅꯍꯥꯟ ꯐꯣꯝ ꯂꯧꯕ ꯆꯠꯒꯗ ꯏꯕꯥꯅꯤ ꯆꯠꯃꯤꯟꯅꯕꯅꯦ
ꯑꫭ
ꯑꯗꯣ ꯍꫭꯁꯇ‌ꯦꯜꯒꯤ‌ ꯅꯪꯍꯧꯗꯔ‌ꯦ
ꯎꯝ
ꯂꯩ ꯂꯩꯒꯅꯤꯉꯥꯏ ꯃꯥꯜꯂꯦꯠ ꯄꯣꯠꯆꯩꯏ ꯂꯩ ꯄꫭꯠꯆꯩꯏ ꯂꯩꯕ ꯆꯠꯄ ꯅꯤ ꯍꯥꯏꯕꯒꯨꯝ ꯇꯥꯏ ꯑꯗꯨ ꯆꯪꯅꯤꯉꯥꯏ ꯃꯥ ꯍꯣꯁꯇꯦꯜꯗ
ꯍꯣꯁꯇꯦꯜꯒꯤ ꯐꯣꯝꯒꯨꯝꯕ ꯊꯣꯛꯈ꯭ꯔꯕ꯭ꯔꯥ ꯀꯣ ꯑꯁ ꯈꯪꯗ꯭ꯔ‌ꯦꯗꯥ ꯑꯩꯈꯣꯏꯒꯤ ꯅꯠꯇꯕꯅꯤꯅ ꯐꯖꯅꯁꯨ ꯌꯦꯡꯗꯤꯅ ꯅꯣꯇꯤꯁꯀꯨꯝꯕ ꯊꯣꯛ꯭ꯔꯁꯨ ꯄꯔꯁꯨ ꯒ꯭ꯔꯨꯞꯇ ꯌꯥꯎꯔꯁꯨ ꯑꯗꯨꯒꯤ ꯄꯨꯟꯗ꯭ꯔꯦ ꯐꯤꯖꯤꯀꯜ ꯏꯖꯨ ꯏꯁꯦꯟ ꯕꯧꯒꯦ ꯍꯥꯏꯅ ꯍꯥꯏꯗꯤ ꯍꯥꯏꯕꯅꯦꯕ ꯑꯗꯣ
ꯑ ꯑꯩꯗꯤ ꯎꯝ ꯑꯝ ꯃꯥꯗꯣ ꯑꯗꯨꯝ ꯐꯖꯅ ꯁꯥꯟꯅꯔꯛꯄ꯭ꯔꯥ ꯑꯉꯥꯡ ꯑꯣꯏꯔꯤꯉꯩꯗ
ꯍꯪꯗꯦꯗ ꯑꯩ ꯑꯩꯈꫭꯏꯁꯤ ꯑꯁꯈꫭꯏꯁꯨ ꯈꯨꯟꯗ ꯐꯖꯅ ꯂꯩꯇꯕꯒꯤ ꯑꯗꯨꯝ ꯃꯤꯁꯤꯡꯗꯣ ꯑꯁ ꯍꯧꯖꯤꯛꯇꯤ ꯂꯥꯛꯅ‌ꯦ ꯈꯪꯗꯕ ꯃꯤ ꯌꯥꯝ ꯂꯩꯈ꯭ꯔꯦ ꯑꯗꯥꯅ ꯀꯨꯟꯅ ꯂꯥꯛꯇꯕꯅꯤꯅ ꯈꯣꯏꯁꯨ
ꯑꯝ ꯐꯥꯗꯤ ꯐꯥꯏ ꯑꯗꯨꯕꯣ
ꯃꯣꯏ ꯃꯣꯏꯅ ꯄꯥꯝꯕꯅꯤꯅ ꯈꯪꯗꯦꯗ ꯑꯩꯈꯣꯏꯗꯤ
ꯎꯝ ꯃꯁꯥꯅꯗꯤ ꯄꯥꯝꯗ꯭ꯔꯒ ꯐꯦꯝꯂꯤꯅ ꯑꯗꯨꯃꯥꯏꯅ ꯇꯧꯕꯅ ꯐꯔꯅꯤ ꯍꯥꯏꯅ ꯈꯟꯕꯤꯕ ꯃꯥꯜꯂꯦ
ꯑꯣ
ꯍꯥꯏꯗꯤ ꯂꯥꯏꯔꯤꯛꯗꯁꯨ ꯄꯥꯎ ꯍꯥꯏꯔꯒ ꯍꯥꯏꯌ‌ꯦ ꯍꯩꯔꯣꯏꯗ꯭ꯔꯥ ꯑꯃꯨꯛ ꯈꯟꯕ
ꯑꯣ
ꯅꯍꯥꯟ ꯍꯥꯏꯌꯦ ꯑꯩꯉꯣꯟꯗꯗꯤ
ꯉꯟꯅ ꯈꯔ ꯀꯟꯅꯤ ꯀꯟꯗꯦꯅ ꯅꯍꯥꯟꯗꯤꯗꯣ ꯅꯀꯟꯗꯩꫪ ꯈꯪꯗꯦ ꯃꯤꯄꯥꯟꯗ ꯂꯩꯔꯒ ꯁꯤꯗ ꯃꯨꯛ ꯂꯥꯛꯄꯅꯤꯕ ꯈꯪꯉꯤꯅ ꯅꯪꯁꯨ
ꯈꯪꯉ‌ꯦ ꯈꯪꯉꯦ ꯋꯥꯁꯨ ꯉꯥꯡꯒꯟꯗꯕ
ꯑꯁ ꯃꯤ ꯈꯨꯝꯕꯁꯨ ꯌꯦꯡꯗꯕꯤꯗ ꯑꯗꯨꯝ ꯈꯨꯝꯕꯅꯦ ꯑꯩꯈꯣꯏꯕꯨ
ꯍꯣꯏ ꯍꯣꯏ ꯑꯗꯨꯃꯥꯏꯅ ꯇꯧꯋꯦ ꯅꯍꯥꯟ ꯑꯃꯔꯛ ꯊꯦꯡꯅꯈ꯭ꯔꯦ ꯑꯩ
ꯎꯝ ꯑꯗꯨꯃꯥꯏꯅ ꯇꯧꯔꯅꯦ ꯋꯥꯗꯤ ꯑꯗꯨꯝ ꯈꯨꯝꯒꯅꯦꯕꯚ ꯌꯦꯡꯗꯕꯤꯗ ꯃꯈꯥꯗ ꯑꯗꯨꯝ ꯌꯦꯡꯉꯒ ꯑꯗꯨꯝ ꯇꯧꯒꯅꯤ ꯃꯥꯗꯣ
ꯎꯝ ꯂꯩꯍꯧꯔꯣꯀꯣ ꯏꯕꯥꯅꯤ ꯆꯠꯈ꯭ꯔꯒꯦ ꯍꯥꯏꯔꯒ ꯈꯨꯝꯗꯦ ꯃꯥꯗꯣ ꯇꯥꯗꯕꯒꯤꯔ ꯑꯗꯨꯝ ꯀꯔꯤ ꯍꯥꯏꯁ꯭ꯔꯥ ꯃꯉꯣꯟꯗ ꯅꯠꯇꯕ꯭ꯔꯥꯅ ꯈꯟꯕꯗꯨꯣ
ꯑ